ꯍꯜꯂꯣ
ꯐꯖꯅ ꯇꯥꯏꯍꯦ ꯍꯧꯖꯤꯛꯇꯤ
ꯅꯣꯢ ꯔꯣꯝꯗꯁꯨ ꯅꯦꯠꯇꯤ ꯏꯌꯥ ꯌꯥꯗ꯭ꯔꯥ ꯃꯥꯂꯦꯗ
ꯍꯣꯢ ꯈꯪꯗ꯭ꯔꯦꯅꯦ ꯑꯈꯣꯢꯒꯤꯁꯦ ꯂꯧꯋꯥꯢꯅꯦꯕ
ꯅꯠꯇ꯭ꯔꯣ
ꯀꯔꯤ ꯍꯥꯢꯕ
ꯍꯣꯢ ꯍꯣꯢ ꯍꯣꯢ ꯍ ꯎꯝ ꯑꯧ ꯑꯉꯥꯡ ꯑꯃ ꯀꯥꯕꯅꯦ ꯑꯁꯤ ꯀ꯭ꯂꯥꯁ ꯏꯂꯚꯦꯟꯗ ꯀꯥꯕꯅꯦꯕ
ꯍꯥ ꯑꯩꯈꯣꯢꯒꯤ ꯔꯨꯝ ꯃꯅꯥꯛꯇ ꯑꯃ ꯂꯩꯕꯗꯣ ꯑꯁ ꯐꯖꯅ ꯇꯥꯗ꯭ꯔꯦ ꯑꯃꯨꯛ
ꯅꯪ ꯌꯨꯅꯤꯐꯣꯔꯝ ꯑꯃꯔꯛ ꯑꯪꯀꯦ
ꯍꯣꯢ ꯍꯣꯢ ꯍꯣꯢ ꯍꯣꯢ ꯑꯗꯨꯒꯤ
ꯌꯥꯝ ꯐꯠ
ꯁꯨꯇꯤ ꯂꯣꯢꯈ꯭ꯔꯕꯅꯦ ꯁꯨꯇꯤ ꯂꯣꯢꯈ꯭ꯔꯕꯅꯦ
ꯅꯪ ꯀꯩꯗꯧꯉꯩ ꯂꯥꯛꯀꯦ ꯍꯥꯢ ꯅꯪ ꯑꯁꯤꯒꯤ ꯊꯥꯗ ꯎꯝ ꯇꯔꯥ ꯇꯔꯥꯃꯉꯥꯗꯅꯤꯀꯣ ꯅꯪ ꯂꯥꯛꯀꯅꯤ ꯍꯥꯢꯕꯗꯣ ꯅꯤꯡꯇꯥꯎꯗꯅ ꯑꯃꯨꯛꯀ ꯁꯨꯃꯥꯏꯅ ꯇꯔꯥꯃꯉꯥ ꯍꯥꯢꯕꯅꯤ ꯀꯣ ꯇꯥꯕ꯭ꯔꯣ
ꯄꯨꯟ ꯆꯥꯃꯤꯟꯅꯧ ꯌꯥ
ꯑꯩꯅ ꯍꯥꯢꯕꯗꯤ ꯅꯪ ꯇꯔꯥ ꯃꯉꯥ ꯂꯥꯛꯀꯅꯤ ꯍꯥꯢꯕ ꯑꯁꯤ ꯅꯨꯄꯤꯁꯦ
ꯅꯪ ꯇꯔꯥꯃꯉꯥꯗꯅꯤ ꯀꯣ ꯂꯥꯛ ꯇꯔꯥ ꯃꯉꯥꯗꯅꯤꯀꯣ ꯅꯪ ꯂꯥꯛꯀꯅꯤ ꯍꯥꯢꯕꯗꯣ
ꯍꯌꯦꯡ ꯍꯪꯆꯤꯠ ꯑꯣ ꯆꯨꯝꯃꯦ ꯑꯣ ꯆꯨꯝꯃꯦ ꯎꯝ ꯑꯗꯨꯗꯤ ꯑꯩꯗꯣ ꯍꯌꯦꯡ ꯍꯟꯆꯤꯠ ꯍꯪꯆꯤꯠꯗꯣ ꯍꯟꯆꯤꯠ ꯍꯟꯆꯤꯗꯣ ꯑꯦꯛꯖꯥꯝꯅꯦꯕꯣ
ꯑꯣ ꯍꯣꯏ ꯌꯥꯏꯕ ꯅꯪ ꯅꯪ ꯑꯦꯛꯖꯥꯝ ꯂꯣꯏꯕ ꯀꯥꯟꯗ ꯑꯗꯨꯝ ꯇꯞꯅ ꯆꯠꯄ ꯌꯥꯏꯑꯕ ꯑꯩ ꯂꯩꯒꯅꯤꯅ ꯍꯞꯇꯥ ꯑꯃꯒꯨꯝꯕꯗꯤ
ꯍꯣꯏ ꯍꯣꯏ ꯍꯣꯏ ꯌꯥꯏꯑꯦ ꯌꯥꯏ
ꯑꯗꯣ ꯃꯣꯏ
ꯄꯩꯁꯥꯒꯤ ꯄꯩꯁꯥꯒꯤ ꯑ ꯈꯪꯗꯦ ꯆꯩꯔꯁꯨ ꯑꯗꯨꯝ
ꯑꯗꯣ ꯄꯩꯁꯥꯒꯨꯝꯕꯗꯤ ꯆꯪꯗꯦꯕꯣ
ꯑꯧ ꯅꯍꯥꯟꯗꯤ ꯆꯪꯗꯦ ꯍꯧꯖꯤꯛꯀꯥꯟ ꯆꯪꯗꯣ ꯃꯥꯥꯟꯗꯦꯗ
ꯐꯥꯏꯟꯒꯨꯝꯕ ꯐꯥꯏꯟ ꯑꯩꯁꯦ ꯆꯩꯅꯤꯡꯉꯥꯏ ꯑꯁ ꯄꯤꯕ ꯃꯇꯝꯗ ꯂꯥꯛꯄ ꯌꯥꯗ꯭ꯔꯣ ꯍꯟꯗꯛꯇꯤ ꯆꯍꯤ ꯑꯃ ꯍꯦꯜꯂꯦ ꯀꯥꯏꯅ ꯆꯩꯔꯤꯁꯦ ꯂꯣꯏꯔꯦ
ꯑꯗꯨ ꯍꯥꯏꯔꯗꯤ ꯅꯍꯥꯟꯗꯣ ꯊꯣꯛꯄ ꯌꯥꯗꯦ ꯑꯩꯈꯣꯏꯗꯣ ꯒꯥꯔꯤ ꯆꯠꯇꯕꯒꯤ ꯑꯗꯣ ꯑꯩꯗꯣ ꯑꯗꯨꯝ ꯂꯩꯈ꯭ꯔꯦ ꯑꯗꯨꯝ ꯍꯥꯏꯔꯒ ꯂꯣꯏꯔꯦꯅꯦ
ꯑꯩꯅ ꯑꯁꯥꯏꯗ ꯂꯩꯌꯦ ꯍꯥꯏꯅꯤ
ꯎꯝ ꯍꯥꯏꯈ꯭ꯔꯣ ꯑꯗꯨꯃꯥꯏꯅ
ꯗꯨꯕꯥꯏ ꯗꯨꯕꯥꯏꯗ ꯂꯩꯌꯦ ꯊꯕꯛ ꯁꯨꯔ ꯂꯩꯌꯦ ꯍꯥꯏꯌꯦ
ꯐꯔꯦ ꯑꯗꯨꯅ ꯀꯩ ꯍꯥꯏꯕ
ꯅꯨꯡꯉꯥꯏꯔꯝꯒꯅꯦꯕ
ꯑꯁ ꯅꯨꯡꯉꯥꯏꯇꯦꯗ
ꯍꯥꯏꯗꯤ ꯆꯦ ꯆꯥꯡꯒꯨꯝꯕ ꯌꯥꯝ ꯋꯥꯠꯂꯤ ꯌꯧꯅꯤꯡꯉꯥꯏ ꯍꯟꯗꯛꯀꯤꯁꯨ ꯂꯧꯗ꯭ꯔꯤ
ꯍꯟꯗꯛꯀꯤ ꯂꯧꯕ ꯌꯥꯗ꯭ꯔꯨꯦꯅꯦ ꯅꯣꯏꯕꯨ
ꯍꯣꯏ ꯂꯧꯕ ꯌꯥꯔꯦ
ꯑꯧ
ꯀꯅꯥꯗ ꯂꯧꯍꯟꯖꯤꯔ ꯈꯪꯗꯦ ꯑꯩ ꯆꯪꯕꯗꯤ ꯇꯜꯂꯦꯕ ꯑꯗꯨ
ꯍꯧꯖꯤꯛ ꯏꯔꯥꯡ ꯐꯠꯇꯕꯗꯨꯗ
ꯑꯥꯁ ꯌꯥꯏꯌꯦ ꯆꯪꯕ ꯌꯥꯏ ꯆꯪꯕ ꯇꯟꯕꯒꯤꯅꯦ ꯑꯩꯅ
ꯑꯣ
ꯇꯟꯕ ꯆꯠꯄꯇꯣ ꯂꯥꯞꯄꯅꯤꯅ ꯄꯥꯛ ꯆꯠꯅꯤꯡꯗꯕ ꯑꯩꯅ ꯍꯌꯦꯡꯈꯩ ꯁꯪꯕ ꯀꯥꯟꯗ ꯆꯠꯄ ꯇꯥꯔꯦ
ꯌꯥꯏ ꯌꯥꯏ ꯏꯌꯥꯗ ꯌꯥꯏ ꯍꯥꯏ ꯅꯣꯛꯅꯤꯡꯈ꯭ꯔꯦꯗ ꯅꯪ ꯂꯥꯛꯄ ꯀꯥꯟꯗ ꯄꯩꯁꯥ ꯌꯥꯝ ꯄꯨꯔꯒ ꯂꯥꯛꯑꯣ
ꯌꯦꯡꯁꯦ ꯄꯩꯁꯥ ꯂꯩꯒꯗ ꯂꯩꯔꯣꯏꯗ꯭ꯔ ꯈꯪꯗꯦ
ꯑꯁꯤꯗ ꯀꯩꯅꯣꯝꯃ ꯂꯩꯌꯦꯕ ꯆꯥꯅꯤꯡꯉꯥꯏ ꯅꯪ ꯄꯩꯁꯥ ꯄꯨꯊꯣꯛ
ꯀꯣꯏ ꯀꯣꯏꯅꯤꯡꯉꯥꯏ ꯃꯐꯝ ꯂꯩꯕ꯭ꯔꯣ
ꯂꯩꯌꯦꯕ ꯍꯣꯏ
ꯆꯥꯅꯤꯡꯉꯥꯏꯔꯣ ꯀꯣꯏꯅꯤꯡꯉꯥꯏꯔꯣ
ꯆꯥꯅꯤꯡꯉꯥꯏꯁꯨ ꯁꯅꯅꯤꯡꯉꯥꯏꯁꯨ ꯑꯁ ꯄꯣꯠꯆꯩ ꯂꯩꯅꯤꯡꯉꯥꯏꯇꯨ ꯌꯥꯝ ꯂꯩꯌꯦ
ꯄꯣꯠꯆꯩ ꯑꯥꯏꯁ ꯍꯟꯗꯛ ꯄꯩꯁꯥ ꯌꯥꯝ ꯆꯤꯜꯂꯤꯅꯦ ꯑꯩꯁꯨ ꯑꯁꯤ ꯑꯩꯒꯤ ꯀꯩꯅꯣ ꯐꯣꯟ ꯌꯥꯗꯕꯒꯤ
ꯑꯗꯣ ꯅꯍꯥꯟꯗꯤ ꯑꯦꯟꯇ꯭ꯔꯤꯗꯣ ꯆꯪꯕꯒꯤ ꯃꯃꯜ ꯂꯧꯗꯦꯕ ꯍꯧꯖꯤꯛꯀꯥꯟꯗꯤ ꯉꯁꯤꯗꯒꯤꯗꯤ ꯂꯧꯔꯝꯒꯅꯤꯕ
ꯀ꯭ꯌꯥ ꯀ꯭ꯌꯥꯅꯣ
ꯌꯥꯡꯈꯩ ꯍꯥꯏꯕꯅꯦ ꯑꯗꯨꯒ ꯃꯅꯨꯡꯗ ꯆꯪꯉꯒ ꯑꯃꯨꯛ ꯎꯝ ꯁꯥꯟꯅꯕꯕꯨꯗꯤ ꯆꯥꯝꯃꯥ ꯍꯥꯏꯕ꯭ꯔꯥ ꯑꯗꯨꯃꯥꯏ ꯍꯥꯏꯕꯅꯦꯕ
ꯍꯩꯁ ꯇꯥꯡꯉꯦꯍꯦ
ꯑꯗꯨꯅꯅꯦ ꯄꯩꯁꯥ ꯌꯥꯝꯅ ꯄꯨꯔꯛꯑꯣ ꯍꯥꯏꯔꯤꯁꯦ
ꯅꯪ ꯆꯠꯈ꯭ꯔ ꯇꯨ ꯆꯠꯈ꯭ꯔꯕ ꯅꯠꯇ꯭ꯔꯣ
ꯅꯍꯥꯟ ꯆꯠꯂꯦꯕ ꯑꯗꯨꯗꯗꯤ ꯁꯦꯝꯕ ꯂꯣꯏꯗ꯭ꯔꯤꯕ ꯑꯗꯨꯗꯗꯤ ꯆꯪꯕ ꯃꯃꯜꯁꯨ ꯂꯧꯗꯦꯕ ꯍꯧꯖꯤꯛꯇꯤ ꯂꯧꯔꯅꯤ ꯍꯥꯏꯕꯅꯦꯕ
ꯑꯣ
ꯍꯨꯖꯤꯛꯇꯤ ꯃꯤ ꯑꯗꯨꯝ ꯂꯥꯛꯅꯈ꯭ꯔꯕꯅꯦꯕ
ꯌꯥꯝꯅ ꯅꯨꯡꯉꯥꯏꯇꯦꯅ ꯑꯗꯨꯗꯤ
ꯄꯩꯁꯥꯗꯣ ꯌꯥꯝꯃꯟꯕꯒꯤ ꯇꯟꯕ
ꯈꯪꯗꯦꯗ ꯑꯩꯁꯨ ꯅꯣꯏꯔꯣꯝꯗ ꯂꯥꯛꯑꯗꯤ ꯈꯪꯗꯦ ꯊꯕꯛꯒꯨꯝꯕ ꯁꯨꯕ ꯃꯐꯝ ꯂꯩꯔꯗꯤ ꯑꯩ ꯁꯨꯅꯤꯡꯕꯅꯦ
ꯑꯩꯁ ꯍꯞꯇꯥ ꯑꯃꯥ ꯈꯛꯇ ꯂꯩꯒꯅꯤ ꯍꯥꯏꯔꯒ ꯊꯕꯛ ꯁꯨꯒꯦꯕ ꯍꯥꯏꯕ꯭ꯔ
ꯊꯥ ꯑꯃꯥꯒꯨꯝꯕ ꯂꯩꯔꯗꯤ ꯌꯥꯏꯌꯦꯅ ꯊꯕꯛꯄꯨ ꯂꯩꯔꯗꯤ ꯔꯦꯟ ꯔꯦꯟꯐꯥꯎ ꯊꯣꯛꯄ ꯌꯥꯏꯅ
ꯀꯦ ꯑꯦꯁ ꯑꯦ
ꯊꯥ ꯑꯃꯥ ꯑꯅꯤꯗꯤ ꯑꯁꯦꯡꯕ ꯑꯩꯀꯣ ꯐꯣꯟ ꯌꯥꯝ ꯂꯩꯅꯤꯡꯈ꯭ꯔꯦ ꯑꯗꯨꯏꯅꯦ
ꯄꯥꯥꯛ ꯁꯨꯅꯤꯡꯉꯥ ꯢ ꯂꯩ ꯇꯦꯗ
ꯑꯩꯒꯤ ꯐꯣꯟ ꯅꯪ ꯎꯗꯕꯅꯦ ꯅꯪ ꯅꯪꯒꯤ ꯐꯣꯟ ꯍꯥꯟꯅ ꯅꯪ ꯌꯥꯗ ꯌꯥꯗꯅ ꯑꯃ ꯄꯥꯢꯌꯦꯅ ꯌꯥꯢ ꯌꯥꯗꯅ ꯄꯥꯢꯕꯗꯣ ꯐꯣꯟ ꯑꯃ ꯑꯗꯨꯗꯨꯒꯤꯁꯨ ꯍꯦꯟꯈ꯭ꯔꯕꯅꯦ ꯑꯩꯒꯤ ꯐꯣꯟꯗꯣ ꯅꯪ ꯐꯣꯟ ꯑꯅꯧꯕ ꯂꯩꯕ ꯅꯠꯇ꯭ꯔꯣ
ꯑꯩꯗꯤꯗ ꯑꯅꯧꯕ
ꯑꯣ ꯁꯦꯝꯕꯅꯣ ꯑꯃꯨꯛ ꯁꯦꯝꯕꯅꯦꯀꯣ
ꯁꯦꯝꯗꯤ ꯌꯥꯕꯅꯦ ꯑꯗꯨꯝ ꯌꯥꯕꯅꯦ ꯑꯩꯒꯤꯗꯨꯗꯤ
ꯅꯪ ꯆꯥꯔꯖꯤꯡ ꯇꯧꯗ꯭ꯔꯗꯤ ꯄꯥꯢꯕ ꯌꯥꯗꯦ ꯍꯥꯢꯕ ꯅꯠꯇ꯭ꯔꯣ
ꯑꯣ ꯑꯗꯨꯗꯤꯀꯣ ꯀꯩꯅꯣ ꯎꯝ ꯃꯅꯨꯡꯗ ꯀꯔꯤ ꯍꯥꯢꯕ꯭ꯔꯥ ꯑꯗꯨ ꯁꯣꯢꯕꯒꯤꯅꯦ ꯍꯥꯢ ꯃꯄꯥꯟꯗ ꯂꯥꯏꯟ ꯂꯥꯏꯟ ꯊꯣꯛꯄꯗꯤ ꯊꯣꯛꯇꯦꯕ ꯑꯗꯣ ꯁꯦꯝꯃꯒ ꯎꯝ ꯆꯥꯥꯅꯤ ꯌꯥꯡꯈꯩꯔ ꯑꯗꯨꯃꯥꯏꯟ ꯈꯛꯇ ꯄꯤꯌꯦꯕ ꯑꯩꯗꯤ
ꯑꯣ ꯑꯩꯗꯤꯁꯤꯅꯦ ꯎꯝ ꯑꯩꯒꯤ ꯐꯣꯟꯗꯤ ꯗꯤꯁꯄ꯭ꯂꯦꯒꯨꯝꯕꯗꯤ ꯍꯣꯜꯁꯦ ꯀꯩꯅꯣ ꯎꯝ ꯆꯦꯟꯖ ꯇꯧꯔꯗꯤ ꯑꯗꯨꯝ ꯌꯥꯒꯗꯧ ꯃꯥꯜꯂꯦ ꯑꯗꯣ ꯗꯤꯁꯄ꯭ꯂꯦ ꯆꯦꯟꯖ ꯇꯧꯕꯗꯣ ꯂꯤꯁꯤꯡ ꯑꯍꯨꯝ ꯃꯔꯤꯗꯤ ꯍꯥꯢꯌꯦꯕ
ꯎꯝ ꯑꯗꯨꯒ ꯑꯩꯅ ꯑꯗꯨꯒꯤ ꯐꯣꯟꯗꯣ ꯃꯆꯨꯗꯣ ꯇꯜꯂꯦꯗꯅ ꯑꯗꯨꯒꯤ ꯑꯩꯒꯤ ꯏꯌꯥꯝꯕꯒꯤ ꯑꯃꯨꯛ ꯃꯥꯗꯣ ꯐꯣꯟ ꯑꯅꯤ ꯄꯥꯢꯕꯗꯣ ꯑꯩꯅ ꯑꯃ ꯃꯥꯅ ꯑꯗꯨꯝ ꯁꯃꯤꯠ ꯇꯧꯕꯗꯣ ꯑꯗꯨ ꯄꯥꯢꯕꯅꯤꯗ
ꯑꯣ ꯑꯗꯨ ꯌꯥꯝ ꯐꯩꯌꯦꯅ ꯀꯦꯃꯦꯔꯥ ꯅꯨꯡꯉꯥꯢꯕ꯭ꯔꯣ
ꯎꯝ ꯑꯗꯨꯝ ꯌꯥꯢ ꯑꯩꯅ ꯐꯣꯇꯣ ꯊꯥꯒꯠꯄꯗꯣ
ꯑꯗꯣ ꯌꯥꯝ ꯐꯩꯅ ꯌꯥꯝ ꯀꯩꯅꯣ ꯁꯦꯡꯉꯤꯅ ꯑꯗꯨꯗꯤ
ꯑꯩ ꯉꯔꯥꯡ ꯊꯥꯒꯠꯄꯗꯨꯁꯨ ꯑꯁꯤꯗꯒꯤ ꯑꯗꯨꯝ ꯅꯝꯕꯅꯤ
ꯑꯁ ꯃꯤꯗꯤ ꯀꯦꯃꯦꯔꯥ ꯐꯖ ꯐꯖꯕ ꯄꯥꯢꯀꯣ ꯑꯩꯒꯤ ꯐꯣꯟꯅꯤꯀꯣ ꯑꯥ ꯃꯅꯤꯡꯒꯤꯗꯤ ꯃꯅꯤꯡꯒꯤ ꯑꯧꯒꯤ ꯐꯣꯟꯗꯣ ꯃꯅꯤꯡꯒꯤꯗꯤ ꯌꯥꯢꯑꯦꯕ ꯑꯃꯥꯡꯗ ꯁꯦꯜꯐꯤꯒꯨꯝꯕ ꯀꯥꯞꯄꯗꯤ ꯂꯣꯢ ꯕ꯭ꯂꯔ ꯆꯠꯂꯦ ꯌꯥꯗ꯭ꯔꯦ
ꯑꯁ ꯃꯃꯥꯡꯗ ꯀꯥꯞꯄꯗꯤ ꯑꯁ ꯐꯖꯕꯅ ꯂꯣꯢꯒꯗꯧꯔꯦ
ꯕ꯭ꯂꯔ ꯂꯣꯏꯅ ꯆꯠꯂꯦ
ꯃꯤ ꯃꯥꯟꯗꯦꯕ ꯌꯥꯝ ꯀꯩꯅꯣ ꯎꯝ ꯌꯥꯝ ꯀꯣ ꯇꯥꯛꯁꯨ ꯀꯔꯤꯁꯨ ꯂꯩꯇꯕꯗꯣ
ꯌꯥꯝ ꯐꯩꯌꯦꯀꯣ
ꯆꯠꯄꯒꯤ ꯇꯜꯂꯦꯕ
ꯍꯟꯗꯛꯁꯦ ꯒ꯭ꯂꯣ ꯌꯥꯝ ꯇꯧꯕ ꯃꯥꯜꯂꯦꯅꯦ
ꯅꯪꯔꯣ
ꯅꯪꯅꯤꯅꯍꯦ ꯑꯩꯅ ꯍꯥꯢ
ꯀꯦꯃꯦꯔꯥꯗꯅꯦ ꯀꯦꯃꯦꯔꯥꯗꯅꯦ ꯀꯦꯃꯦꯔꯥꯗꯅꯦ ꯑꯗꯨ ꯈꯪꯕ꯭ꯔꯥ
ꯑꯁꯦꯡꯕꯅꯦ ꯀꯦꯃꯦꯔꯥꯗꯗꯤ ꯀꯦꯝ ꯀꯦꯃꯦꯔꯥꯗꯗꯤ ꯑꯧ ꯐꯖꯕꯅ ꯂꯣꯢꯒꯗꯧꯔꯦ ꯑꯩ ꯄꯥꯎ ꯆꯥꯛꯀꯦ ꯇꯧꯋꯦ
ꯅꯊꯟꯗ ꯆꯥꯢꯔꯣ
ꯍꯣꯢ ꯍꯣꯢ ꯃꯤ ꯆꯥꯅꯤꯡꯉꯥꯢ ꯂꯩꯇꯕꯒꯤ ꯏꯊꯟꯇ ꯑꯗꯨꯝ ꯆꯥꯛꯑꯒ ꯂꯩꯕꯅꯦ
ꯌꯥꯝ ꯐꯩꯑꯦꯅꯦ ꯅꯣꯢ ꯅꯪꯒꯤ ꯀꯟꯇꯦꯛ ꯅꯨꯄꯥꯁꯤꯡ ꯆꯥꯛꯑꯝꯒꯅꯤꯗ
ꯑꯩꯉꯣꯟꯗ ꯀꯟꯇꯦꯛ ꯃꯤ ꯀꯅꯥꯁꯨ ꯂꯩꯇꯕꯗꯨ
ꯏꯁ ꯂꯤꯁꯤꯡ ꯑꯃ ꯑꯅꯤ ꯍꯦꯟꯅ ꯂꯩꯔꯝꯅꯤꯀꯣ
ꯂꯩꯇꯦ ꯂꯩꯥꯇꯦ
ꯅꯣꯏ ꯅꯣꯏꯒꯤ ꯀꯟꯇꯦꯛ ꯂꯩꯗꯨꯗꯤ ꯑꯩꯒꯤꯗꯤ ꯑꯥ ꯐꯣꯟ ꯄꯥꯏꯔꯒ ꯆꯞ ꯃꯥꯟꯅꯔꯦꯍꯦ
ꯑꯦꯁꯦꯁ ꯅꯪꯒꯤꯅꯦ ꯌꯥꯝꯕ
ꯅꯁꯦ ꯑꯩꯌꯣ ꯑꯩꯒꯤ ꯀꯦꯟꯇꯦꯛ ꯂꯩꯇꯦ ꯑꯩ ꯍꯟꯗꯛ ꯃꯔꯛ ꯀꯅꯥꯝꯗꯁꯨ ꯐꯥꯎꯅꯗꯦ ꯀꯅꯥꯗꯁꯨ ꯆꯥꯠ ꯇꯧꯗꯦ ꯀꯣꯜ ꯇꯧꯔꯛꯏ ꯀꯣꯜ ꯇꯧꯔꯛꯏꯁꯦ ꯍꯟꯗꯛ ꯍꯟꯗꯛꯀꯣ ꯑꯩꯒꯤ ꯐꯣꯟꯗ ꯀꯣꯜ ꯂꯥꯛ ꯀꯣꯜ ꯂꯥꯛꯑꯗꯤ ꯑꯩꯅ ꯄ꯭ꯔꯤꯗꯤꯛ ꯇꯧꯕ ꯑꯗꯨꯝ ꯌꯥꯔꯦ
ꯁꯦꯁ ꯑꯗꯨꯗꯤ ꯃꯤꯉꯣꯟꯗ ꯑꯩꯅ ꯇꯧꯔꯛ ꯊꯨꯒꯥꯏꯔꯒ ꯇꯧꯕꯁꯦ ꯐꯔꯦꯗꯀꯣ
ꯑꯗꯨꯅꯦ ꯀꯣꯜ ꯇꯧꯔ ꯀꯣꯜ ꯇꯧꯔ ꯃꯤꯅꯣ ꯑꯩꯒꯤ ꯐꯣꯟ ꯀꯣꯜ ꯂꯥꯛꯑꯗꯤ ꯑꯩꯅ ꯀꯗꯤ ꯇꯧꯕ ꯌꯥꯏꯌꯦ ꯏꯃꯥ ꯅꯠꯇ꯭ꯔꯗꯤ ꯃꯊꯛ ꯅꯨꯄꯤꯗꯣ ꯃꯊꯛ ꯂꯩꯀꯥꯏ ꯅꯨꯄꯤꯗꯣ ꯑꯗꯨ ꯑꯁꯤ ꯑꯁꯤꯅꯤ ꯈꯛꯇꯅꯦ ꯀꯣꯜ ꯇꯧꯔꯛꯇꯕ ꯑꯇꯣꯞꯄꯗꯤ ꯑꯥ ꯂꯥꯛꯇ꯭ꯔꯦ ꯃꯥꯁꯨ ꯄꯥꯛ ꯀꯣꯜ ꯇꯧꯔꯛꯇꯦꯕ ꯑꯗꯨ ꯃꯊꯛ ꯂꯩꯀꯥꯏꯒꯤꯔꯝ ꯅꯨꯡꯇꯤꯗꯤ ꯑꯗꯨꯝ ꯀꯣꯜ ꯇꯧꯔꯛꯏꯕ ꯃꯥꯗꯤ ꯊꯕꯛ ꯑꯃꯒꯤ ꯑꯃꯒꯤꯀꯣ ꯍꯌꯦꯡꯁꯨ ꯃꯥꯒꯤ ꯐꯣꯔꯝ ꯐꯤꯂꯞ ꯇꯧ ꯇꯧꯕ ꯆꯠꯁꯦꯅ ꯑꯃꯨꯛ ꯍꯥꯏꯔꯤꯕꯅꯤ ꯃꯅꯥ
ꯅꯤꯡꯊꯧ ꯅꯨꯨꯄꯤ ꯍꯥꯏꯕꯗꯨꯗꯤ ꯈꯔ ꯒ꯭ꯔꯥꯎꯟꯒꯤ ꯃꯅꯥꯛꯇ
ꯍꯣꯏ ꯍꯣꯏ ꯍꯣꯏ ꯑꯗꯨ ꯑꯗꯨ ꯅꯨꯄꯤꯒꯤ ꯅꯨꯡꯇꯤꯒꯤꯅꯦ ꯀꯣꯜ ꯇꯧꯔꯛ ꯏ ꯁꯦ ꯀꯣꯜ ꯂꯥꯛꯑꯗꯤ ꯃꯥꯒꯤꯅꯦ ꯑꯗꯨꯝ ꯈꯪꯂꯦ
ꯎꯝ
ꯃꯁꯤꯡꯁꯨ ꯀꯣꯜ ꯇꯧꯔꯛꯑꯃꯦ ꯀꯥꯟꯇꯤꯟ ꯆꯠꯁꯦꯅ ꯑꯩꯅ ꯆꯠꯅꯤꯡꯗ꯭ꯔꯦ ꯑꯥ ꯍꯣꯏ ꯃꯥꯗꯤ ꯆꯠꯂꯤ ꯑꯩꯒꯤꯀꯣ ꯆꯠꯂꯗꯤ ꯂꯣꯏ ꯑꯩ ꯑꯃꯨꯛ ꯂꯩꯅꯤꯡꯂꯛꯄꯅꯤꯅ ꯄꯩꯁꯥ ꯂꯩꯇꯕ ꯀꯥꯏꯅ ꯆꯠꯇ꯭ꯔꯕ ꯃꯣꯏꯗ ꯑꯃ ꯑꯅꯤ ꯂꯩꯔꯛ ꯑꯣ ꯅ ꯍꯥꯏꯕ ꯑꯣꯗꯨꯝ ꯂꯩꯕꯤꯔꯛꯑꯦꯛ
ꯇꯟꯈ꯭ꯔꯦ ꯇꯟꯈ꯭ꯔꯦ ꯄꯩꯁꯥ ꯂꯩꯇꯕꯁꯦ
ꯑꯁ ꯍꯟꯗꯛꯇꯤꯀꯣ ꯇꯠꯊꯣꯛꯄ ꯌꯥꯗ꯭ꯔꯦ ꯇꯥꯊꯣꯛꯑꯗꯤ ꯊꯪ ꯊꯪ ꯊꯪ ꯌꯨꯝꯗ ꯑꯗꯨꯝ ꯂꯩꯕꯅ ꯈ꯭ꯋꯥꯏꯗꯒꯤ ꯐꯈ꯭ꯔ ꯐꯔꯕꯅꯤ
ꯗꯣ ꯅꯪ ꯂꯥꯞꯄ ꯀꯥꯥꯟꯗ ꯕꯖꯥꯔꯗ ꯀꯣꯏꯕ ꯆꯠꯁꯦꯅ
ꯆꯠꯁꯦꯅ ꯑꯗꯣ ꯑꯗꯨ ꯄꯣꯠ ꯆꯩꯗꯤ ꯀꯌꯤꯝ ꯂꯩ ꯂꯩꯔꯣꯏꯁꯦꯀꯣ
ꯂꯩꯔꯣꯏ ꯂꯩꯔꯣꯏ
ꯄ꯭ꯔꯁ ꯄꯥꯏꯗꯕꯤꯗ ꯆꯠꯁꯦ
ꯍꯣꯢꯅꯦ ꯌꯥꯢꯅꯦ ꯑꯗꯨꯁꯨ ꯈꯣꯡꯅ ꯆꯠꯁꯦ ꯑꯗꯨꯗꯤ
ꯍꯟꯗꯛꯀꯥꯟꯁꯦ ꯄ꯭ꯔꯁ ꯄꯥꯢꯗꯁꯨ ꯖꯤ ꯄꯤ ꯑꯦ ꯂꯣꯢꯅ ꯀꯩꯅꯣ ꯄꯥꯢꯅꯦ
ꯈꯣꯡꯅ ꯆꯠꯄ ꯌꯥꯕ꯭ꯔꯣ
ꯌꯥꯢꯗ ꯑꯩꯗꯤ ꯍꯟꯗꯛꯇꯤ ꯌꯥꯥꯝ ꯎꯝ ꯌꯥꯝ ꯀꯩꯅꯣ ꯇꯧꯋꯦ ꯌꯥꯝ ꯐꯈ꯭ꯔꯦ
ꯈꯣꯡꯅ ꯆꯠꯁꯦꯀꯣ ꯑꯗꯨꯗꯤ ꯈꯣꯡꯅ
ꯍꯣꯢ ꯆꯠꯁꯤꯅ
ꯆꯠꯄ ꯌꯥꯢ ꯑꯩꯗꯤ ꯈꯣꯡꯅ ꯉꯝꯃꯦꯅꯦ ꯑꯩꯗꯤ
ꯉꯝꯃꯦ ꯑꯩꯗꯤ ꯅꯣꯢꯅꯦ ꯉꯝꯗꯕ
ꯉꯝꯃꯤꯗ
ꯈꯣꯡꯅ ꯆꯠꯂꯒ ꯑꯁ ꯑꯗꯨꯗ ꯕꯖꯥꯔꯗ ꯆꯠꯂꯒ ꯒ꯭ꯔꯥꯎꯟ ꯑꯅꯤ ꯑꯍꯨꯝ ꯀꯣꯢꯔꯒ ꯑꯃꯨꯛ ꯍꯜꯂꯛꯄ
ꯁꯦꯁ ꯑꯗꯨꯒ ꯑꯩ ꯑꯣ ꯑꯗꯣ ꯑꯩ ꯅꯣꯢꯔꯣꯝꯗ ꯂꯥꯛꯑꯒꯤ ꯏꯚꯤꯅꯤꯡ ꯋꯥꯛꯀꯨꯝꯕ ꯃꯣꯔꯅꯤꯡ ꯋꯥꯛꯀꯨꯝꯕ ꯆꯠꯁꯤꯅ
ꯌꯥꯢꯅꯦ ꯌꯥꯢꯅꯦ
ꯌꯥꯢꯅꯦ ꯌꯥꯢꯅꯦ ꯁꯦꯀꯦꯟꯗ꯭ꯔꯤ ꯑꯩꯈꯣꯢ ꯏꯕꯥꯅꯤ ꯁꯦꯀꯦꯟꯗ꯭ꯔꯤ ꯀꯥꯔꯤꯉꯩ ꯇꯧꯕ ꯃꯇꯝ ꯍꯌꯦꯡ ꯆꯠꯁꯤꯀꯣ ꯎꯝ ꯎꯝ
ꯅꯨꯃꯤꯠ ꯑꯃꯒꯇ ꯆꯜꯂꯒ ꯂꯩꯕꯗꯣ ꯅꯣꯛꯅꯤꯡꯉꯦꯍꯦ
ꯆꯍꯤ ꯑꯅꯤ ꯂꯩꯔꯒ ꯅꯨꯃꯤꯠ ꯑꯃꯒ ꯗꯨꯝ ꯈꯤꯇꯪ ꯇꯦꯟꯕꯗꯣ ꯑꯗꯨꯃꯥꯢꯅ ꯇꯧꯔ ꯇꯣꯛꯀꯅꯤꯀꯣ